ꯍꯜꯂꯣ
ꯍꯜꯂꯣ
ꯍꯜꯂꯣ
ꯍꯜꯂꯣ
ꯍꯜꯂꯣ
ꯑꯥ ꯍꯜꯂꯣ ꯍꯜꯂꯣ
ꯍꯜꯂꯣ ꯇꯥꯕ꯭ꯔꯣ ꯚꯥꯏ
ꯇꯥꯏꯌꯦ ꯇꯥꯏꯌꯦ ꯚꯥꯢ
ꯏꯇꯥꯢꯕꯨ ꯇꯨꯝꯃꯕꯣ
ꯇꯨꯝꯗ꯭ꯔꯤꯗ
ꯆꯥꯛꯇꯤ ꯆꯔꯕꯣ
ꯆꯥꯔꯦ ꯆꯥꯔꯦ ꯆꯥꯛꯄꯨꯗꯤ ꯆꯥꯔꯦ ꯅꯪꯗꯤ ꯆꯔꯕꯣ
ꯀꯩ ꯃꯊꯦꯜ ꯆꯥꯔꯒꯦ
ꯑꯩꯈꯣꯏꯗꯤ ꯕꯤꯟꯁꯀ ꯏꯁꯃꯣꯛꯄꯣꯛꯀ
ꯎꯝ ꯏꯇꯥꯎꯒꯤ ꯃꯈꯣꯟꯁꯦ ꯇꯨꯝꯃ ꯃꯥꯜꯂꯤꯗ
ꯍꯥꯥ
ꯇꯝꯃꯥ ꯃꯥꯂꯦꯕ
ꯍꯤꯞꯄꯨꯗꯤ ꯍꯤꯞꯄꯤ ꯇꯨꯝꯕꯨꯗꯤ ꯇꯨꯝꯗꯦꯗ ꯕꯣꯜ ꯉꯥꯏꯔꯤ
ꯑꯣ ꯕꯣꯜ ꯌꯦꯡꯗꯣꯏꯔꯥ ꯉꯁꯤ ꯑꯣ ꯕꯣꯠ ꯂꯩꯔꯤꯗꯥꯢꯅꯦ ꯑꯩꯁꯨ ꯌꯦꯡꯒꯦ ꯇꯧꯕꯅꯦ ꯑꯁ ꯈꯪꯗꯦ ꯌꯦꯡꯁꯤꯔꯥ ꯌꯦꯡꯉꯣꯏꯁꯤꯔꯥ ꯈꯪꯗꯦ
ꯉꯁꯤꯗꯤ ꯐꯖꯅꯤꯗꯤ ꯍꯥꯏ ꯌꯦꯡ ꯇꯥꯔꯦ ꯍꯣꯏ
ꯎꯝ ꯃꯁꯤ ꯁꯦꯃꯤꯐꯥꯏꯅꯦꯜ ꯑꯣꯏꯕꯅꯤ ꯍꯣꯏ ꯆꯥꯛꯇꯤ ꯆꯥꯔꯦ
ꯑꯣ ꯑꯣ ꯀꯩ ꯌꯦꯟꯁꯥꯡ ꯆꯥꯔꯒꯦ ꯅꯪꯗꯤ
ꯉꯁꯤ ꯀꯩ ꯑꯣ ꯎꯁꯣꯏꯒ ꯀꯩꯀꯩꯅꯣ ꯍꯥꯞꯄꯒ ꯆꯥꯔꯦ
ꯑꯣ
ꯍꯥꯎꯕꯅꯤ ꯑꯗꯨꯗꯣ
ꯑꯣ
ꯅꯪꯗꯤ ꯃꯩꯇꯩꯂꯣꯟ ꯌꯥꯝ ꯁꯦꯡꯉꯦ ꯃꯩꯇꯩꯒ ꯃꯥꯜꯂꯨꯔꯦ ꯑꯩꯗꯤ
ꯑꯩꯔꯣ
ꯍꯣꯏ
ꯑꯣꯏꯔꯝꯕꯁꯨ ꯌꯥꯢ
ꯌꯥꯝ ꯁꯦꯡꯉꯦꯕ ꯑꯣ ꯇꯪꯈꯥꯏ ꯇꯪꯈꯥꯏ ꯑꯣꯏꯕ
ꯑꯣ
ꯑꯣ ꯏꯃꯥꯅ ꯃꯩꯇꯩ ꯑꯣꯏꯗꯣꯏꯕꯀꯣ
ꯑꯥ ꯈꯣꯢ ꯃꯥꯅ
ꯑꯗꯨꯒꯤꯅꯦꯕ ꯌꯥꯝ ꯁꯦꯡꯉꯦꯕ ꯌꯨꯝꯗꯤ ꯑꯗꯨꯝ ꯇꯝꯗ
ꯑꯥ ꯀꯩꯅꯣ ꯂꯩꯌꯦ ꯇꯝꯗ ꯂꯩꯌꯦ
ꯑꯣ
ꯏꯇꯥꯎꯗꯤ
ꯑꯩꯁꯨ ꯈꯛ ꯑꯩꯗꯤ ꯊꯕꯛ ꯇꯧꯗ꯭ꯔꯤꯗ ꯊꯕꯛ ꯍꯣꯠꯅꯔꯤ ꯀꯩꯅꯣ ꯂꯣꯏꯗ ꯉꯥꯏꯔꯤ ꯒ꯭ꯔꯦꯖꯨꯋꯦꯁꯟ ꯂꯥꯁ ꯌꯤꯢꯔ ꯂꯣꯏꯗ ꯉꯥꯏꯔꯤ ꯑꯗꯨꯅ ꯍꯧꯖꯤꯛ ꯁꯦꯟꯇ꯭ꯔꯦꯜ ꯁꯥꯔꯚꯤꯁꯀꯤ ꯈꯔ ꯇꯧꯒꯦ ꯈꯔ ꯑꯦꯛꯖꯥꯝ ꯊꯥꯒꯦꯅ
ꯑꯣ ꯐꯔꯦ ꯐꯔꯦ ꯍꯣꯠꯅꯒꯗꯕꯅꯤ
ꯎꯝ ꯕ꯭ꯔꯣꯗꯤ ꯀꯩꯀꯩ ꯍꯣꯠꯅꯔꯤꯒꯦ
ꯑꯩꯗꯤ ꯍꯟꯗꯛ ꯊꯕꯛ ꯑꯃ ꯊꯕꯛ ꯃꯆꯥ ꯑꯃ ꯇꯧꯔꯦ
ꯑꯣ ꯁꯨꯝ ꯄꯥꯠ ꯇꯥꯏꯝ ꯖꯣꯕ ꯑꯣꯏꯅ ꯇꯧꯔꯤꯔꯥ ꯅꯠꯇ꯭ꯔꯒ ꯊ
ꯃꯤꯒꯤ ꯑꯥ ꯀꯩꯅꯣ ꯍꯣꯢꯇꯥꯔꯦ ꯑꯩꯈꯣꯏ ꯑꯩꯈꯣꯏ ꯕꯥꯒꯤ ꯃꯅꯥꯎ ꯅꯨꯄꯥ ꯍꯥꯏꯇꯥꯔꯦ
ꯑꯣ
ꯃꯣꯢꯗ ꯌꯥꯎꯕ
ꯐꯩꯗ ꯑꯗꯨꯝ ꯅꯪꯒꯤ ꯄꯣꯀꯦꯠ ꯃꯅꯤꯒꯨꯝꯕꯒꯤꯁꯨ ꯅꯨꯡꯉꯥꯏꯔꯦꯗꯅ ꯐꯪꯉꯦꯗꯅ
ꯑꯗꯨꯝ ꯢꯟꯀꯝꯕꯨꯗꯤ ꯂꯩꯗ
ꯍꯥꯥ ꯀꯩꯑꯕ
ꯏꯟꯀꯝꯗꯤ ꯑꯗꯨꯝ ꯂꯩꯌꯦꯕ ꯏꯟꯀꯝ ꯑꯣ ꯄꯣꯀꯦꯠ ꯃ ꯄꯣꯀꯦꯠ ꯃꯅꯤ ꯍꯥꯏꯇꯥꯔꯦ
ꯑꯣ
ꯎꯝ ꯢꯁ ꯉꯁꯤꯁꯦ ꯑꯁ ꯅꯣ
ꯑꯥ ꯀꯩꯕ
ꯍꯥꯏꯕꯤ ꯍꯥꯏꯕꯤꯔꯛꯑꯣ ꯍꯥꯏꯕꯤꯔꯛꯑꯣ
ꯑꯩꯗꯤ ꯅꯪ ꯒ꯭ꯔꯦꯖꯨꯦꯁꯟꯒꯨꯝꯕ ꯂꯣꯏꯔꯕꯅ
ꯑꯗꯨ ꯑꯗꯨꯗꯤ ꯇꯧꯗ꯭ꯔꯦ ꯇꯧꯗ꯭ꯔꯦ ꯍꯥꯏꯇꯥꯔꯦ ꯇꯧꯗ꯭ꯔꯦ ꯍꯥꯏꯇꯥꯔꯦ
ꯇꯨꯋꯦꯜꯐꯇꯤ ꯇꯨꯋꯜꯐꯇ ꯑꯗꯨꯝ ꯂꯣꯏꯔꯦꯕꯀꯣ
ꯑꯣ ꯇꯧꯋꯦꯄꯇꯒꯤ ꯇꯧꯈ꯭ꯔꯦꯕ ꯑꯩ
ꯑꯣ
ꯑꯩ ꯀꯩꯅꯣ ꯍꯥꯏꯇꯥꯔꯦ ꯑꯩꯈꯣꯏꯒꯤ ꯑꯈꯣꯢ ꯃꯥꯖꯦ ꯀꯩꯅꯣ ꯇꯧꯔꯦꯕ ꯂꯩꯈꯤꯗ꯭ꯔꯦꯕ
ꯑꯣ...
ꯑꯗꯨꯗꯨꯒꯤ ꯀꯩꯅꯣ ꯍꯥꯏꯇꯥꯔꯦ ꯄꯩꯁꯥꯁꯦ ꯐꯔꯛ ꯇꯥꯕ ꯍꯥꯏꯇꯥꯔꯦꯀꯣ
ꯑꯣ ꯑꯣ
ꯑꯗꯨꯗꯨꯒꯤ ꯀꯩꯅꯣ ꯇꯧꯕ ꯑꯗꯨꯗꯒꯤ ꯇꯧꯋꯤꯅꯦ
ꯑꯗꯨꯝ ꯂꯥꯏꯔꯤꯛꯅ ꯀꯩꯅꯣ ꯅꯠꯇꯦꯕ ꯎꯝ ꯑꯗꯨꯅꯦ ꯕꯤꯖꯤꯅꯦꯁꯀꯨꯝꯕ ꯇꯧꯔꯒ ꯑꯗꯨꯝ ꯌꯥꯏꯑꯦꯕ ꯅꯪꯅ
ꯍꯣꯏ ꯕꯤꯖꯤꯁ ꯕꯤꯖꯤꯅꯦꯁ ꯃꯁꯥ ꯇꯧꯁꯤꯔꯅ ꯈꯜꯂꯤꯅꯦ ꯑꯩꯁꯨ
ꯎꯝ ꯑꯗꯨꯝ ꯍꯧꯖꯤꯛ ꯁꯨꯝ ꯈꯔ ꯁꯦꯟ ꯈꯔ ꯇꯥꯜꯂꯒ ꯑꯄꯤꯛ ꯑꯄꯤꯛꯄ ꯊꯕꯛ ꯇꯧꯔꯒ ꯈꯔ ꯇꯨꯡꯖꯜꯂꯒ ꯑꯗꯨꯒ ꯑꯦꯛꯁꯄꯤꯔꯤꯌꯦꯟꯁ ꯈꯔ ꯅꯪꯅ ꯇꯧꯔꯤꯕ ꯃꯐꯝꯗ ꯑꯗꯨꯝ ꯑꯦꯛꯁꯄꯤꯔꯤꯟꯁ ꯐꯪꯅꯤꯗꯅ
ꯃꯥꯅꯦ ꯃꯥꯥ ꯆꯨꯝꯃꯦ
ꯑꯗꯨꯒ ꯑꯗꯨꯝ ꯑꯗꯨꯒ ꯑꯗꯨꯝ ꯌꯥꯅꯤꯅ ꯍꯥꯏꯗꯤ ꯑꯩꯗꯤ ꯑꯩ ꯑꯩ ꯑꯩꯅ ꯑꯗꯨꯝ ꯈꯪꯉꯛꯄꯗꯀꯣ ꯑꯈꯣꯏ ꯑꯈꯣꯏꯒꯤ ꯑꯈꯣꯏꯒꯤ ꯃꯤꯁꯤꯡꯗꯤ ꯑꯝ ꯀꯩꯅꯣ ꯇꯧꯗꯦꯕ
ꯍꯣ ꯃꯥꯅꯦ ꯃꯥꯅꯦ ꯆꯨꯝꯃꯦ
ꯑꯥ... ꯕꯤꯖꯤꯅꯦꯁ ꯀꯨꯝꯕꯒꯤ ꯑꯝꯇ
ꯑ ꯊꯕꯛꯀꯨꯝꯕꯗꯨꯗꯤ ꯍꯣꯠꯅꯕ ꯌꯥꯎꯔꯕ
ꯑꯍꯣꯏ
ꯑꯁ ꯇꯨꯝꯅꯤꯡꯒ꯭ꯔꯦꯗ ꯑꯩ ꯍꯟꯗꯛ ꯏꯁꯥꯖꯦ ꯏꯀꯪ ꯀꯪꯉ ꯂꯩꯦꯕꯀꯣ ꯅꯍꯥꯟꯃꯨꯛ ꯅꯥꯔꯨꯕꯒꯤ
ꯑꯣ ꯀꯩ ꯀꯩ
ꯑꯗꯨꯒꯤ ꯑꯩ ꯀꯩꯅꯣ ꯇꯥꯔꯦ ꯇꯥꯏꯐꯣꯏꯠ ꯑ ꯀꯩꯅꯣ ꯍꯥꯏꯗꯣꯔꯦ ꯏꯪꯂꯤꯁ ꯉꯥꯡꯕ ꯌꯥꯗꯦ ꯂꯩꯅꯥ ꯑꯃ ꯀꯃꯥꯏꯗꯣꯏꯅꯣ ꯈꯪꯗꯦ ꯑꯗꯨ ꯅꯥꯔꯨꯕ
ꯑꯧ
ꯕꯤꯗꯤ ꯕꯤꯇꯃꯤꯟ ꯑꯃ ꯊꯥꯛꯏꯀꯣ ꯍꯟꯗꯛ
ꯑꯥ ꯑꯥ ꯑꯣ ꯚꯤꯇꯥꯃꯤꯟ ꯊꯛꯑꯗꯤ ꯑꯗꯨꯝ
ꯑꯥ
ꯑꯗꯨꯝ ꯇꯨꯞꯅꯤꯡꯕꯅꯦ ꯆꯥꯛꯁꯨ ꯐꯖꯅ ꯆꯥꯔꯦ
ꯆꯥꯏ ꯐꯖꯟ ꯆꯥꯢ ꯆꯥꯒꯤꯕꯩ ꯋꯥꯅꯤ
ꯀꯩꯁꯧꯔꯒꯦ
ꯅꯨꯛꯅꯤꯡꯕ ꯐꯥꯎꯋꯤꯗ ꯑꯦꯁ ꯀꯥꯡ ꯆꯤꯛꯄꯗ ꯂꯣꯢꯔꯦ ꯚꯥꯏ
ꯑꯣ ꯅꯪ ꯃꯄꯥꯟ ꯊꯣꯛꯎꯕ꯭ꯔꯣ
ꯑꯣꯍꯣ
ꯢꯅꯥꯎꯖꯨ ꯂꯥꯢꯔꯤꯛ ꯄꯥꯅꯔꯤ ꯑꯦꯛꯖꯥꯝ ꯑꯃ ꯂꯩꯕ
ꯑꯣ
ꯑꯗꯨꯗꯒꯤ ꯗꯤꯁꯇꯔꯕ ꯇꯧꯕ ꯇꯧꯅꯤꯡꯗꯦꯅ ꯃꯥꯄꯥꯟ ꯊꯣꯛꯂꯛꯄꯇꯥꯏ ꯅꯣꯡꯆꯨꯔꯗꯤ ꯕꯦꯔꯥ ꯇꯥꯅꯤ
ꯑꯗꯨꯅꯦ ꯅꯣꯡ ꯅꯣꯡ ꯃꯪ
ꯃꯪꯂ ꯂꯩꯌꯦ ꯍꯧꯖꯤꯛ
ꯑꯣ
ꯉꯁꯥꯏꯒꯤ ꯅꯣꯡꯗꯤꯉꯣ ꯑꯩꯁ ꯐꯖꯔꯦ ꯅꯩꯗ꯭ꯔꯣ ꯑꯦ ꯅꯣꯏꯔꯣꯝꯗ ꯅꯣꯏꯔꯣꯝꯗ ꯆꯨꯗ꯭ꯔꯣ
ꯑꯩꯈꯣꯏꯔꯣꯝꯗ ꯆꯨꯋꯦ ꯍꯣꯏ ꯉꯁꯥꯏ ꯉꯥꯏ ꯀꯟꯅ ꯆꯨꯔꯝꯃꯒ
ꯌꯥꯝ ꯀꯟꯅ ꯆꯨꯔꯤꯍꯦ ꯑꯩ ꯏꯁꯤꯡ ꯆꯥꯎꯒꯗ꯭ꯔꯥꯅ ꯈꯜꯂꯤꯅꯤ
ꯑꯣ
ꯑꯩꯈꯣꯏ ꯌꯨꯝꯖꯦ ꯅꯂꯥ ꯑꯃ ꯂꯩꯕꯀꯣ
ꯎꯝ
ꯑꯗꯨꯗꯣ ꯑ ꯀꯩꯅꯣ ꯐꯨꯟꯕ ꯍꯥꯏꯇꯥꯔꯦ ꯍꯣꯏ ꯎꯝ ꯑꯩꯈꯣꯏ ꯌꯨꯝ ꯃꯅꯤꯡ ꯌꯨꯝꯒꯤ ꯃꯃꯥꯡꯗ ꯑꯃ ꯔꯦꯟ ꯑꯃ ꯂꯩꯕꯀꯣ ꯑꯩꯈꯣꯏꯒꯤ ꯑꯃꯣꯠꯕ ꯀꯩꯀꯩꯗꯣ ꯍꯨꯟꯗꯣꯛꯂꯝꯕ ꯇꯥꯏ ꯑꯗꯨꯒꯤ ꯑꯩꯈꯣꯏꯒꯤ ꯇ꯭ꯔꯦꯟꯖꯦ ꯐꯨꯜꯂꯦꯕ ꯂꯣꯏ ꯐꯨꯜꯂꯦꯕꯀꯣ
ꯎꯝ
ꯑꯗꯨꯒꯤ ꯏꯁꯤꯡꯁꯦ ꯈꯔ ꯈꯔ ꯆꯪꯒꯤꯕ ꯃꯣꯏꯒꯤ ꯅꯣꯏꯒꯤ ꯀꯃꯥꯏ ꯇꯧꯔꯦ ꯃꯣꯏꯒꯤ ꯑꯃꯣꯠꯄ ꯍꯣꯡꯟꯗꯣꯛ ꯐꯝ ꯍꯥꯏꯇꯥꯔꯦ ꯑꯗꯨꯗ ꯇꯥꯔꯣ ꯕꯔꯥꯗꯔ
ꯃꯣꯏ ꯑꯃꯣꯠꯄ ꯊꯝꯕ ꯑꯃꯣ ꯑꯃꯣꯠꯄ ꯀꯩꯅꯣ ꯊꯝꯚꯝꯗꯨꯗ ꯑꯗꯨꯝ ꯏꯁꯤꯡꯗ ꯀꯩꯅꯣ ꯇꯧ ꯂꯩꯔꯦꯕ ꯑꯣ
ꯗ꯭ꯔꯦꯟ ꯑꯃ ꯂꯩꯕ ꯑꯗꯨꯗꯒꯤ ꯑꯁ ꯉꯁꯤꯁꯦ ꯑꯁ ꯉꯥ ꯆꯥꯅꯤꯡꯕꯅꯤ ꯑꯩꯁ
ꯗꯤ ꯎꯁꯣꯏ ꯎ ꯎꯁꯣꯏ ꯆꯥꯏ ꯍꯥꯏꯗꯅ
ꯑꯧ ꯎꯁ ꯎꯁꯣꯏ ꯆꯥꯔꯦꯕ ꯎꯄꯥꯏ ꯂꯩꯇꯕꯅꯤꯅ ꯑꯥ ꯉꯥ ꯉꯁꯤ ꯆꯥꯒꯦ ꯇꯧꯕꯅꯦꯕ ꯃꯇꯝ ꯁꯪ ꯍꯥꯏꯇꯥꯔꯦ
ꯑꯣ
ꯂꯧꯕ ꯅꯪꯗꯕ
ꯉꯥꯖꯦ ꯍꯥꯎꯕꯗꯤ ꯍꯥꯎꯕ꯭ꯔꯣ
ꯉꯥꯔꯣ
ꯍꯥꯥ
ꯑꯦ ꯉꯥ ꯍꯥꯎꯗꯗꯤ ꯀꯩ ꯀꯩ ꯍꯥꯎꯅ ꯂꯩꯕ꯭ꯔꯥ
ꯑꯤꯗꯤ ꯆꯥꯗꯔꯥꯕꯅꯤꯅ ꯈ ꯈ ꯉꯒꯤ ꯗ ꯑꯣꯏ ꯆꯥꯗ ꯑꯦꯂꯔꯖꯤ ꯑꯦꯂꯔꯖꯤ ꯇꯧꯕ ꯑꯗꯨꯒꯤ
ꯑꯣ ꯑꯣ ꯑꯩꯖꯨ ꯊꯔꯣꯢ ꯆꯥꯕ ꯌꯥꯗꯦ
ꯑꯣ ꯊꯔꯣꯏꯕꯨꯗꯤ ꯆꯥꯏ ꯑꯩꯗꯤ
ꯎꯝ ꯑꯗꯨ ꯑꯗꯨ ꯁꯥꯥꯁꯦ ꯎꯅꯤꯡꯕ ꯐꯥꯎꯕ
ꯑꯣ ꯍꯥꯟꯅ ꯑꯉꯥꯡ ꯑꯣꯏꯔꯤꯉꯩꯗꯨꯗ ꯆꯥꯕꯨꯗꯤ ꯆꯥꯔꯝꯃꯦ ꯉꯥꯁꯦ ꯑꯗꯒꯤ ꯈꯪꯗꯦ ꯀꯃꯥꯏꯅ ꯇꯧꯔꯤꯅꯣ ꯀꯨꯏꯔꯛꯑꯒ ꯎꯝ ꯃꯅꯝꯖꯨ ꯍꯩꯅꯔꯛꯇꯦ ꯑꯗꯨꯒ ꯍꯦꯛ ꯆꯥꯔꯨꯔꯒ ꯑꯗꯨꯝ ꯁꯣꯔ ꯐꯨꯟꯒꯠꯂꯒ ꯀꯩꯅꯣ ꯇꯧꯕꯗꯣ
ꯑꯣ
ꯔꯦꯁ ꯊꯣꯛꯄꯗꯣ ꯍꯥꯒꯠ ꯕ ꯌꯥꯝ ꯇꯧꯕꯗꯣ ꯑꯗꯨꯒꯤ ꯎꯝ
ꯎꯝ ꯑꯣ ꯑꯗꯨꯝꯁꯨ ꯈꯔ ꯂꯩꯌꯦ ꯃꯤ ꯈꯔ ꯈꯔ ꯂꯩꯕꯅꯤ ꯑꯩ ꯑꯩ ꯑꯩꯁꯦ ꯁꯔꯣꯏꯅꯦ ꯑꯗꯨꯒ ꯌꯦꯔꯨꯝꯁꯨ ꯆꯥꯕ ꯌꯥꯗꯕꯕꯤꯅꯤ
ꯑꯣ
ꯌꯨ ꯆꯥꯒꯦ ꯌꯥꯗꯦ ꯆꯥꯗꯤ ꯆꯥꯅꯤꯡꯉꯤꯕꯀꯣ ꯎꯝ
ꯌꯦꯔꯨꯝꯗꯤ ꯀꯩꯗꯧ ꯌꯦꯔꯨꯝꯗꯤ ꯀꯩꯗꯧ ꯌꯦꯔꯨꯝ ꯆꯥꯕꯗ ꯀꯩꯗꯧꯏ
ꯄꯨꯛꯅ ꯅꯨꯡꯉꯥꯏꯇꯕ ꯍꯥꯏꯇꯥꯔꯦ ꯎꯪ ꯀꯃꯥꯏꯅ ꯌꯥꯝꯅ ꯎꯝ ꯒꯦꯁꯇ꯭ꯔꯤꯛꯀꯤ ꯌꯥꯝ ꯀꯟꯕꯒꯤ ꯇꯥꯏꯞꯇ
ꯑꯣ ꯑꯣ ꯚ꯭ꯌꯥꯁꯇ꯭ꯔꯤꯛ ꯚ꯭ꯌꯥꯁꯇ꯭ꯔꯤꯛꯇꯤ ꯑꯩꯁꯨ ꯀꯜꯂꯦ ꯑꯗꯣ ꯑꯩꯕꯨꯗꯤ ꯀꯩꯝꯇꯕꯨꯗꯤ ꯇꯧꯗꯦ
ꯎꯝ ꯒꯦꯁꯇꯤꯛ ꯅ ꯅꯦ ꯑꯦ ꯆꯅꯝ ꯆꯅꯝꯗꯣ ꯑꯌꯨꯛ ꯑꯌꯨ ꯍꯦꯛ ꯍꯧꯒꯠꯂꯒ ꯀꯩꯅꯣ ꯂꯨꯠꯄꯗꯣ ꯐꯩ ꯍꯥꯏ ꯌꯦ
ꯑꯣ ꯑꯗꯨ ꯆꯅꯝꯁꯦ ꯌꯥꯝ ꯍꯦꯛ ꯌꯣꯠꯄ ꯗꯥꯏꯔꯦꯛ ꯌꯣꯠꯄ ꯁꯥꯏꯗꯕꯤꯗ
ꯍꯥꯏꯔꯤ
ꯑꯩꯁꯨ ꯑꯥꯁꯨꯝ ꯀꯩꯅꯣ ꯑꯣꯛꯁꯥꯒꯨꯝꯕ ꯆꯥꯕꯗ ꯆꯅꯝꯒ ꯆꯥꯕꯗꯣ ꯍꯥꯎꯗꯤ ꯍꯥꯎꯋꯦꯕ
ꯎꯝ
ꯆꯅꯝꯗꯣ ꯈꯔ ꯌꯥꯝ ꯆꯥꯥꯁꯜꯂꯨ ꯑꯁ ꯄꯨꯛꯁꯨ ꯁꯧꯒꯠꯇꯅ ꯌꯥꯗꯦꯕ
ꯆꯅꯝꯂꯣ ꯍꯥꯏꯁꯦ
ꯍꯣꯏ ꯆꯅꯝ
ꯆꯅꯝ ꯆꯥꯕꯗ
ꯈꯪꯗꯦ
ꯆꯅꯝꯅ ꯑꯣꯏꯔꯝꯃꯣꯏꯗ
ꯈꯪꯗꯦ ꯑꯗꯨꯕꯨꯗꯤ ꯈꯪꯗ꯭ꯔꯦ ꯆꯅꯝ ꯍꯦꯛ ꯆꯥꯥꯁꯜꯂꯨꯔꯒꯗꯤ ꯁꯨꯝ ꯑꯩꯗꯤ ꯀꯩꯅꯣ ꯇꯧꯔꯛꯄ ꯄꯨꯛꯁꯦ ꯁꯥ ꯁꯥꯒꯠꯂꯒ ꯌꯥꯝ ꯅꯨꯡꯉꯥꯏꯇꯕ ꯏꯁꯥꯁꯦ
ꯑꯣ ꯑꯣ
ꯃꯤꯒꯤ ꯃꯤꯒꯤ ꯍꯥꯏꯇꯥꯔꯦꯗꯅꯀꯣ
ꯑꯣ ꯋꯥꯏ ꯌꯣ ꯑꯗꯨꯗꯤ ꯑꯔꯅ ꯒꯥꯔꯤ ꯃꯆꯥ ꯊꯧ ꯊꯧꯅꯤꯡꯕꯅꯦ ꯑꯩꯁꯤ ꯄꯩꯁꯥ ꯄꯩꯁꯥꯁꯦ ꯗꯔꯀꯥꯔ ꯂꯩ ꯀꯔꯤꯅ
ꯀꯥꯡ ꯌꯥꯝ ꯆꯤꯛꯏꯗꯣ ꯅꯣꯡ ꯈꯔ ꯆꯨꯔꯨꯕꯩꯁꯨ ꯑꯣꯏꯔꯝꯕ ꯌꯥꯏ ꯉꯁꯤ
ꯎꯝ ꯉꯁꯤꯁꯦ
ꯍꯣꯏ
ꯑꯣꯏ ꯔꯣꯡ ꯁꯤ ꯌꯥꯏ ꯍꯌꯦꯡ
ꯑꯩꯈꯣꯏꯁꯨ ꯑꯩꯈꯣꯏꯁꯨ ꯁꯤꯗ ꯀꯩ ꯀꯩ ꯊꯕꯛ
ꯍꯌꯦꯡ ꯁꯦ ꯀꯥꯡ ꯂꯩꯌꯦ ꯅꯣꯡ ꯕꯥ ꯅꯣꯡ ꯅꯣꯡ ꯄꯥꯟꯕ ꯁꯤꯀꯩ ꯎꯝ
ꯀꯥꯡ ꯀꯥꯡꯗꯤ ꯍꯪꯆꯤꯠ ꯅꯠꯇ꯭ꯔꯣ
ꯍꯌꯦꯡ ꯑꯣꯏꯗꯣꯏꯅꯤ ꯍꯥꯏ ꯍꯪꯆꯤꯠ ꯍꯌꯦꯡ ꯑꯣꯏꯗꯣꯏꯅꯤ ꯍꯥꯏꯌꯦ ꯈꯪꯗꯦꯗꯥ
ꯈꯪꯗꯦ ꯍꯪꯆꯤꯠ ꯑꯣꯏꯗꯥꯏꯅꯦ ꯍꯌꯦꯡ ꯑꯣ
ꯍꯧ ꯆ ꯆꯂꯒ ꯇ ꯀꯩꯅꯣꯗ ꯑꯁ ꯑꯗꯨꯁꯨ ꯆꯠꯄ ꯌꯥꯔꯣꯏꯅꯦ ꯊꯕꯛ ꯌꯥꯝꯃꯦ ꯍꯦ
ꯒꯥꯔꯤ ꯃꯆꯥ ꯂꯧꯒꯦ ꯇꯧꯕꯅꯦ ꯑꯩꯁꯦ ꯍꯣꯏ ꯋꯥꯅ ꯂꯧꯕ ꯌꯥꯗꯕ
ꯑꯥ
ꯍꯥ ꯒꯥꯔꯤ ꯊꯧꯅꯨꯌꯦ
ꯅꯨꯄꯥ ꯑꯣꯏꯔꯗꯤ ꯒꯥꯔꯤ ꯊꯧꯗ꯭ꯔꯗꯤ ꯀꯔꯤ ꯊꯧꯗꯣꯔꯤꯕ ꯅꯠꯇ꯭ꯔꯣ
ꯎꯝ ꯃꯥꯅꯤ ꯃꯥꯅꯤ
ꯑꯁ
ꯑꯩꯈꯣꯏꯗꯤ ꯌꯥꯗꯦ ꯒꯔꯤ ꯇꯧꯕ ꯒꯔꯤ ꯊꯧꯒꯦ ꯑꯗꯨ ꯆꯥꯕꯤ ꯄꯤꯔꯣꯏꯅ
ꯎꯝ
ꯗꯨꯝ ꯊꯕꯛꯀꯨꯝꯕ ꯂꯩꯗꯤ ꯍꯣꯏ ꯊꯕꯛꯀꯨꯝꯕ ꯂꯩꯔꯗꯤ ꯍꯣꯏ ꯄꯤꯌꯦꯕ ꯑꯗꯨꯝ ꯑꯀꯣꯏ ꯀꯣꯏꯕ ꯆꯠꯂꯨꯒꯦꯒ ꯍꯥꯏꯗꯤ ꯏꯁ
ꯑꯩ ꯅꯣꯡꯁꯦ ꯆꯨ